ꯑꯥꯎ
ꯍꯜꯂꯣ
ꯑꯣ ꯑꯣ ꯍꯣ ꯍꯣꯏ
ꯇꯥꯔꯕꯣ
ꯑꯧ ꯇꯥꯔꯦ ꯇꯥꯔꯦ
ꯍꯧꯅ ꯇꯥꯔꯦ ꯇꯥꯔꯦ ꯌꯥ
ꯆꯥꯛ ꯆꯥꯔꯦ ꯑꯩ ꯀꯨꯏꯗ꯭ꯔꯤꯗ ꯉꯁꯤꯁꯦ ꯈꯔ ꯊꯦꯡ ꯆꯥꯗꯅ
ꯑꯣ ꯀꯩ ꯏꯟꯖꯥꯡ ꯆꯥꯔꯒꯦ
ꯉꯁꯤꯁꯦ ꯕꯔꯣ ꯑꯦ ꯀꯩꯅꯣ ꯇꯧꯋꯦ ꯑ ꯀꯥꯡꯉꯧ ꯑꯣꯏꯅ ꯆꯥꯔꯦ ꯀꯥꯡꯉꯧꯒ ꯑꯗꯨꯒ ꯆꯥꯛꯀ ꯇꯧꯔꯒ ꯋꯧꯔꯤ ꯋꯥꯎꯔꯤ ꯃꯇꯣꯜꯂ ꯆꯥꯔꯦ ꯕꯔꯣꯗꯤ ꯆꯥꯔꯕꯣ
ꯆꯔꯦ ꯂꯣꯇꯥ ꯂꯣ ꯂꯣꯇꯥꯗꯣ ꯂꯣꯇꯥ ꯍꯥꯏꯗꯣ ꯈꯪꯕ꯭ꯔ ꯑꯩꯒꯤ
ꯂꯣꯇꯥ
ꯑ ꯂꯣꯇꯥ ꯍꯥꯏꯕ꯭ꯔ ꯀꯩꯅꯣꯝ ꯍꯥꯏꯕꯅꯦ ꯄꯥꯟꯒ ꯀꯩꯅꯣ ꯑꯣꯏꯕꯗꯣ ꯈꯪꯗꯦ ꯃꯃꯤꯡ ꯃꯃꯤꯡ ꯃꯃꯤꯡꯗꯨꯁꯨ ꯑꯗꯨꯃꯥꯏꯅ ꯍꯥꯏꯅꯒꯨꯝ ꯇꯧꯕꯅꯦ ꯑꯩꯁꯨ ꯈꯪꯗꯦ ꯄꯥꯟ ꯄꯥꯟꯒꯤ ꯀꯩꯅꯣꯗꯣ ꯄꯥꯟ ꯗꯨꯃꯥꯏꯅ ꯇꯧꯕꯅꯤꯅꯦ
ꯈꯪꯗꯦꯅꯦ ꯄꯥꯟ ꯑ ꯀꯩꯅꯣꯗꯣ ꯑꯣꯏꯗꯣꯏꯔꯣ ꯑꯥ ꯍꯥꯔ ꯍꯥꯏꯗꯣ ꯑꯣꯏꯗꯣꯏꯔꯣ
ꯍꯥꯔ ꯗꯨꯃꯥꯏ ꯑꯣꯏꯔꯝꯒꯅꯤ ꯑꯩ ꯌꯥꯝ ꯀꯟꯅ ꯈꯪꯗꯦ
ꯑ ꯑꯥ ꯈꯔꯒ ꯆꯥꯎꯕ
ꯑꯥ ꯑ ꯑꯗꯨ ꯑ ꯑ ꯗꯨꯃꯥꯏ ꯑꯣꯏꯕꯅꯦ
ꯑꯣ ꯑꯗꯨ ꯑꯣꯏꯗꯣꯏ
ꯑꯗ ꯑꯗꯨ ꯑꯣꯏ ꯗꯨ ꯑꯣꯏ ꯑ ꯍꯥꯔ ꯒꯥꯏꯅ ꯃꯤ ꯃꯃꯤꯡ ꯃꯃꯤꯡ ꯑꯣꯟꯅꯒꯨꯝ ꯇꯧꯕꯅꯤꯗꯀꯣ
ꯑꯣꯟꯅꯕꯅꯦ ꯑꯣꯟꯅꯕꯅꯦ ꯗꯨꯒꯤꯗꯤ
ꯑꯗꯨ ꯑꯗꯨꯒꯤ ꯑꯥ ꯂꯝ ꯂꯝ
ꯑꯅꯝꯒꯤ ꯂꯩꯕꯅꯤ
ꯈꯔ ꯈꯟꯕꯟ ꯆꯥꯕꯗꯒ ꯂꯦꯡꯕꯒ ꯑꯣꯏꯕꯗꯣ ꯈꯅꯥꯎꯗꯒ
ꯑꯥꯑ
ꯑꯥꯑ ꯗꯨ ꯑꯣꯏꯔꯝꯒ
ꯈꯪꯉꯤ ꯈꯪꯉꯤ ꯑꯥꯔ ꯑꯣꯏꯗꯣꯏꯅꯤ ꯑꯥꯔ ꯑꯣꯏꯗꯣꯏ
ꯑꯥ ꯑꯥ ꯑꯗꯨꯗꯣ ꯑꯣꯏ ꯑꯃꯨꯛꯇꯪꯒ ꯆꯥ ꯌꯥꯗꯦ
ꯑꯦꯁ ꯑꯗꯨ ꯍꯥꯎꯕꯅꯤꯍꯦ ꯍꯥꯏꯗꯤ ꯊꯣꯡꯕꯗꯁꯨ ꯆꯥꯕꯕꯨꯗꯤ ꯆꯥꯅꯩ ꯑꯗꯨ ꯍꯥꯏꯗꯤ ꯃꯥꯗꯤ ꯑꯗꯨꯝ ꯌꯥꯏꯔꯒ ꯅꯠꯇꯔ꯭ ꯂꯧꯔꯒ ꯆꯥꯅꯕꯅꯦꯕ
ꯑ
ꯑꯗꯨ ꯍꯥꯎꯕꯅꯦ ꯊꯥꯏꯅ ꯌꯥꯝ ꯆꯥꯔꯛꯑꯦꯗꯥ
ꯑ ꯑꯁ ꯑꯩꯗꯤ ꯑꯩꯗꯤ ꯑꯁ ꯍꯩꯅꯗ꯭ꯔꯦ ꯑꯗꯨꯗꯣ ꯆꯥꯕꯗꯣ
ꯑ ꯀꯩꯅꯣ ꯑꯣꯏꯅ ꯊꯣꯡꯉꯤꯔꯣ ꯊꯥꯎ ꯌꯥꯎꯔ ꯊꯣꯡꯉꯤꯔꯣ
ꯈꯪꯗꯦ ꯀꯃꯥꯏꯅ ꯊꯣꯡ ꯐꯨꯠꯂꯒ ꯊꯧꯉꯤꯔꯥ ꯀꯩꯅꯣ ꯀꯥꯡꯁꯣꯏꯒꯤ ꯇꯥꯏꯞ ꯇꯧꯔ ꯂꯩꯔꯝ ꯉꯥꯒ ꯇꯧꯔꯒ ꯉꯔꯤ ꯉꯔꯤꯒ ꯇꯧꯔ ꯑꯗꯨꯃꯥꯏꯟ ꯊ‌ꯣꯡꯉꯝ
ꯑꯗꯨꯝ ꯊꯣꯡꯕ ꯌꯥꯕꯅꯤꯗ ꯄꯪꯊꯣꯡ ꯊꯣꯡꯉꯁꯨ ꯆꯥ ꯑꯗꯨꯝ ꯎꯝ ꯍꯥꯎꯕꯨ ꯍꯥꯎꯔꯗꯤꯅ ꯍꯧꯖꯤꯛꯀꯥꯟꯗꯤ ꯊꯥꯏꯅꯗꯤ ꯊꯥꯏꯅꯗꯤ ꯑꯗꯨꯗꯨ ꯎ ꯀꯩꯅꯣ ꯇꯧꯔ ꯆꯥꯔꯝꯃꯦꯕ ꯂꯧꯔꯒ
ꯑꯥ
ꯂꯧꯔꯒ ꯑꯩꯈꯣꯏ ꯌꯥꯝ ꯆꯥꯔꯛꯑꯦ ꯑꯩ ꯂꯩꯕꯥꯛ ꯃꯈꯥꯗꯩ ꯇꯧꯈꯥꯏꯔꯒ ꯐꯅꯌꯥꯝꯕꯣ ꯆꯥꯔ‌ꯑꯦꯗ
ꯎꯝ ꯑꯁ ꯂꯩꯕꯥꯛ ꯃꯈꯥ ꯍꯥꯏꯔꯒ ꯂꯩꯕꯥꯛ ꯑ ꯂꯩꯕꯥꯛ ꯀꯩꯅꯣ ꯂꯩꯕꯥꯛ ꯃꯈꯥꯗ ꯂꯧꯕꯨꯛꯇꯒ ꯑꯃ ꯐꯪꯕ ꯀ ꯀꯩꯕ ꯀꯛ ꯀꯛꯋꯥ ꯍꯥꯏꯕ꯭ꯔ ꯀꯩꯅꯣꯝ ꯂꯩꯗꯥꯏꯅꯦ ꯆꯥꯅꯕ
ꯑꯥ ꯀꯩꯅꯣ ꯀꯥꯛꯊꯨꯝꯗꯣ
ꯑꯥ
ꯑ ꯀꯛꯊꯨꯝꯖꯨ ꯀꯛꯊꯨꯝꯖꯨ
ꯍꯧꯖꯤꯛꯇꯤ ꯍꯧꯖꯤꯛꯇꯤ ꯑꯗꯨ ꯃꯇꯝ ꯑꯣꯏꯔꯝꯃꯣꯏꯅꯦꯀ‌ꯣ
ꯃꯇꯝ ꯑꯣꯏꯌꯦꯗ ꯃꯇꯝ ꯍꯥꯏꯔꯤꯖ‌ꯦ ꯍꯧꯖꯤꯛ
ꯅꯣꯡ ꯆꯨꯔꯕꯅꯤꯅ
ꯂꯧꯗꯒ ꯂꯧꯗꯒ ꯌꯥꯝ ꯂꯩꯕꯅꯤꯅꯦ
ꯀꯪꯉꯀꯥꯟꯗ ꯂꯧꯊꯣꯛꯇꯣꯏ ꯅꯠꯇ꯭ꯔꯣꯗꯨꯗꯣ ꯍꯥꯏꯗꯤ ꯀꯩꯅ ꯇꯥꯟꯗꯣꯏꯔꯕ ꯑꯩꯗꯤ ꯈꯪꯗꯦ ꯑꯗꯨ ꯃꯇꯥꯡ
ꯎꯝ ꯃꯥꯒꯤ ꯄꯥꯝꯕꯤ ꯑꯣꯏꯅ ꯍꯧꯕꯅꯦꯕ ꯑꯗꯨ ꯄꯥꯝꯕꯤꯗꯣ ꯍꯥꯏꯐꯦꯠꯇꯪ ꯃꯥꯒꯤ ꯂꯩꯕ ꯎꯔꯒꯗꯤ ꯐꯅꯌꯥꯝ ꯂꯩꯔꯝꯗꯣꯏ
ꯄꯥꯝꯕꯤ ꯑꯝꯅ ꯑꯜꯂꯨꯒꯤ ꯃꯋ‌ꯣꯡꯅꯤꯅꯦ
ꯑ ꯍꯥꯏꯗꯤ ꯑꯥ ꯃꯥꯒꯤꯁ‌ꯦ ꯀꯩꯅꯣ ꯑꯣꯏꯕꯅꯦꯕ ꯃꯥꯏ ꯍꯧꯐꯝ ꯖꯒꯥ ꯊꯤꯗꯣꯏꯅꯦꯕ
ꯑꯥ
ꯍꯥꯏꯗꯤ ꯃꯣꯏꯁꯨ ꯍꯧꯐꯝ ꯖꯒꯥ ꯖꯒꯥ ꯂꯩꯌꯦꯕ ꯍꯥꯏꯗꯤ ꯁꯤ ꯃꯐꯝ ꯍꯧ ꯀꯟꯕ ꯁꯤ ꯃꯐꯝ ꯍꯧ ꯒꯟꯗꯕ ꯍꯥꯏꯅ
ꯑꯣ
ꯊꯤꯔꯒ ꯑꯗꯨꯝ ꯂꯩꯔꯗꯤ ꯗꯨꯝ ꯐꯪꯉꯗꯤ ꯍꯥꯎꯕꯅꯦꯕ ꯑꯁ ꯊꯥꯏꯅ ꯌꯥꯝ ꯆꯥꯔꯝꯃꯦ ꯑꯗꯨꯗꯣ ꯍꯧꯖꯤꯛꯀꯥꯟꯗꯤ ꯐꯪꯗ꯭ꯔꯦ ꯄꯥꯛꯅ ꯖꯒꯥꯁꯤꯡꯁꯦ ꯂꯣꯏꯅ
ꯍꯧꯖꯤꯛ ꯀꯧꯇꯥꯗꯒ ꯀꯧꯇꯥꯗꯒ ꯑꯣꯜꯂ ꯌꯣꯟꯅꯕꯅ‌ꯦ ꯑꯩꯅ ꯕꯗ
ꯍꯥꯏꯗꯤ ꯀꯩꯅꯣ ꯃꯨꯜꯂꯗꯤ ꯊꯨꯝꯕꯅꯦꯕ
ꯑ ꯑꯩꯈꯣꯏꯔꯣꯝ ꯑꯩꯈꯣꯢꯔꯣꯝꯗꯗꯤ ꯑꯩꯈꯣꯏꯔꯣꯝꯗꯗꯤ ꯐꯪꯗꯦ ꯑꯗꯨꯒꯨꯝꯕ
ꯐꯪꯕ꯭ꯔ‌ꯣ ꯗꯨꯝ
ꯐꯪꯗ‌ꯦ ꯑꯩꯈꯣꯏꯔꯣꯝꯗꯗꯤ ꯐꯪꯗꯦ ꯑꯩꯗꯤ ꯑꯁ
ꯑꯗꯣ ꯍꯥꯎꯕꯅꯤ ꯆꯥꯕ ꯗꯨꯝ ꯃꯇꯝ ꯃꯇꯝ ꯂꯦꯟꯕꯒꯤꯒꯨꯝꯕ
ꯎꯝ ꯑꯗꯨꯒꯨꯝꯕꯗꯨꯗꯤ ꯌꯥꯏꯔꯒ ꯆꯥꯕꯁꯨ ꯍꯥꯎꯕꯅꯦꯕ ꯌꯥꯏꯔꯒ ꯍꯥꯏꯗꯤ ꯁꯨꯝ ꯄꯥꯒꯤ ꯂꯧꯔꯒꯁꯨ ꯆꯥꯅꯩ ꯑꯗꯨ ꯍꯤꯡꯅꯁꯨ ꯆꯥꯅꯩ ꯂꯧꯔ ꯆꯥꯏꯁꯤꯅ ꯀꯩꯅꯣ ꯍꯥꯏꯕ ꯃꯇꯝ ꯃꯥꯁꯦ ꯂꯣꯛ ꯌꯥꯝ ꯆꯦꯜꯂꯦ
ꯑꯣ
ꯂꯣꯛꯒꯨꯝꯕ ꯌꯥꯝ ꯆꯦꯜꯂꯦ
ꯑ ꯂꯧꯔ ꯆꯥꯗ꯭ꯔꯒꯗꯤ ꯂꯣꯛꯒꯨꯝꯕ ꯆꯦꯟꯕ꯭ꯔ
ꯑ ꯍꯥꯏꯗꯤ ꯍꯥꯎꯗꯤ ꯍꯥꯎꯕ ꯑꯩ ꯂꯧꯗꯕꯤ ꯆꯥꯕꯅ ꯍꯥꯎꯕꯅꯦꯕ
ꯎꯝ
ꯂꯧꯔ ꯆꯥꯏꯁꯤꯅ ꯁꯨꯝ ꯍꯥꯏꯗꯤ ꯃꯥꯁꯦ ꯂꯣꯛ ꯌꯥꯝ ꯆꯦꯟꯀꯟꯕꯅꯤꯅ ꯁꯥꯏꯟꯁꯅꯤꯁ ꯂꯩꯕ ꯀꯥꯡꯕꯨꯁꯤꯡꯗꯗꯤ ꯑꯗꯨ ꯑꯃꯨꯛ ꯆꯥꯟꯅꯗꯕ
ꯑꯗꯨꯝ ꯍꯥꯎꯗꯤ ꯍꯥꯎꯕ ꯊꯥꯢꯅ ꯌꯝ ꯆꯔ꯭ꯛꯢꯗꯤ ꯅꯪ ꯑꯩꯈꯣꯏꯁꯤ ꯂꯝꯄꯥꯛꯇꯒ ꯂꯩ ꯂꯝꯄꯥꯛꯇꯨꯗ ꯑꯩꯈꯣꯏꯒꯤ ꯆꯥꯛ ꯆꯥꯕ ꯂꯣꯏꯔꯒ ꯆꯦꯟꯕ ꯍꯥꯟꯕ ꯇꯥꯅꯔꯤꯕ ꯆꯩꯇꯦꯛ ꯑꯃꯒ ꯄꯥꯏꯔꯒ
ꯑꯂꯨ ꯑꯂꯨ ꯇꯥꯟ ꯑꯂꯨ ꯑꯂꯨ ꯇꯥꯟꯕꯩ ꯃꯑꯣꯡꯗ ꯂꯩꯒꯅꯤ ꯅꯠꯇ꯭ꯔꯥ
ꯃꯥꯅꯦ ꯃꯥꯅꯦ ꯑꯂꯨ ꯇꯥꯟꯕ ꯃꯑꯣꯡ ꯂꯣꯏ ꯇꯧꯈꯥꯢꯔꯒꯅ ꯈꯨꯠꯁꯤ ꯂꯣꯏ ꯂꯧꯊꯣꯛꯑꯒ ꯑꯗꯨꯗꯒꯤ ꯑꯁ ꯃꯇꯝꯗꯨꯗ ꯍꯥꯏꯔꯣ ꯑꯉꯥꯡ ꯉꯥꯛꯇ ꯈꯔ ꯑꯃꯨꯛ ꯈꯠꯅꯔꯛ ꯈꯔꯃꯨꯛ ꯐꯨꯅ ꯀꯔꯤꯝ ꯈꯪꯅꯕ ꯅꯠꯇꯕꯅꯤꯅ ꯑꯂꯨꯗ ꯐꯪꯍꯧ ꯂꯣꯏꯔꯦ ꯍꯥꯏꯅꯥ
ꯑꯉꯥꯡ ꯑꯣꯢꯔꯤ ꯃꯇꯝ ꯑꯉꯥꯡ ꯑꯣꯢꯔꯤ ꯃꯇꯝꯗꯣ ꯅꯨꯡꯗꯤ ꯅꯨꯡꯉꯥꯢꯕꯅꯤꯀꯣ ꯑꯁ
ꯑꯉꯥꯡ ꯑꯣꯏꯔꯤ ꯃꯇꯝꯁꯦ ꯅꯥꯞꯇꯤ ꯆꯔꯛꯇꯦ
ꯍꯥꯏꯗꯤ ꯊꯥꯏꯅꯒꯤ ꯑꯗꯨꯝ ꯂꯩꯗꯅ ꯂꯩꯀꯥꯏ ꯆꯠ ꯆꯠꯇꯅ ꯁꯥꯟꯅꯗꯅ ꯈꯣꯠꯇꯅ
ꯍꯣꯏꯅꯦ ꯍꯥ ꯃꯥꯔꯕꯣꯜ ꯈꯔ ꯀꯥꯞ
ꯃꯥꯕꯣꯜ ꯈꯔ ꯀꯥꯞ ꯊꯥꯏꯅꯗꯒꯤ ꯃꯣꯏ ꯗꯕ꯭ꯂꯤꯎ ꯗꯕ꯭ꯂꯤꯎ ꯏꯒꯤ ꯆꯦ ꯆꯟꯅꯕꯤꯒ ꯌꯥꯝ ꯂꯩꯔꯝꯗꯥꯢ ꯑꯗꯨꯒꯤ ꯆꯦꯒꯗꯣ ꯑꯁ ꯌꯥꯝ ꯇꯧꯔꯛꯏꯕꯣꯠꯅꯤꯗ ꯊꯥꯏꯅꯗꯤ
ꯕꯤꯌꯥꯔꯤꯡ ꯊꯧꯕꯗ ꯈꯨꯠ
ꯑꯗꯩ ꯇꯥꯏꯌꯔ ꯁꯥꯏꯀꯜꯇ ꯇꯥꯏꯌꯔꯒꯗꯤ ꯀꯟꯂꯛꯇ꯭ꯔꯣ ꯆꯩꯇꯦꯛ ꯑꯝꯇ ꯀꯜꯂ ꯀꯜꯂꯒ ꯇꯧꯕꯗꯣ
ꯁꯥꯢ ꯁꯥꯢꯀꯜ ꯇꯥꯢꯌꯔ ꯍꯦꯟꯗꯣꯔꯣ ꯃꯤ ꯒꯥꯔꯤ ꯆ ꯇꯥꯢꯌꯔ ꯌꯥꯗꯕ ꯂꯩꯕꯗꫭ ꯑꯩꯅꯥ ꯊꯤꯔꯒ ꯊꯧꯅꯔꯛꯄꯗ ꯋꯥ ꯋꯥ ꯈꯤꯇꯪ ꯆꯥꯎꯕ ꯑꯃ ꯄꯥꯏꯔꯒ ꯏꯜ ꯏꯜꯒ ꯊꯧꯔꯛꯄꯗꯥ ꯃꯤ ꯊꯣꯡꯒꯥꯜ ꯃꯅꯨꯡ ꯆꯪꯈꯤꯗꯅ ꯀꯥꯗꯒ
ꯍꯟꯗꯛ ꯌꯥꯎꯁꯪꯗꯤ ꯀꯃꯥꯏ ꯀꯃꯥꯏ ꯇꯧꯒꯦ
ꯑꯁ ꯌꯥꯎꯁꯪꯗ ꯊꯣꯛꯈꯤꯗꯔꯤꯗ ꯌꯥꯎꯁꯪꯒ ꯑꯗꯨꯝ ꯌꯨꯝꯗ ꯑꯗꯨꯝ ꯂꯦꯟꯈ꯭ꯔꯦ ꯕꯤꯠ ꯌꯥꯎꯗꯗꯥꯅ
ꯍꯥꯟꯅꯒꯤ ꯇꯥꯏꯞꯗ ꯑꯣꯏꯗ꯭ꯔ‌ꯦ ꯊꯥꯕꯜ ꯒꯁ‌ꯦ
ꯍꯥꯏꯗꯤ ꯌꯥꯗ꯭ꯔꯦꯕ ꯑꯈ‌ꫭꯏ ꯈꯔ ꯑꯃꯅ ꯅꯨꯃꯤꯠ ꯅꯣꯡꯃꯛꯇꯪ ꯇꯧꯅꯦ ꯅꯤꯅꯤ ꯇꯧꯅꯦ ꯍꯨꯝꯅꯤ ꯇꯧꯅꯤ ꯑꯗꯩꯅ ꯇꯧꯅꯤꯡ ꯇꯧꯖꯔꯗ ꯑꯩꯗꯤ ꯊꯣꯛꯑꯔꯒ‌ꯦ ꯌꯦꯡꯉꯒ‌ꯦ ꯍꯥꯟꯅ ꯐꯤꯝꯗꯨ ꯑꯣꯏꯔꯒꯗꯤ ꯉꯍꯥꯛꯇꯪ ꯀꯣꯏꯔꯒꯦ ꯊꯧꯛꯄꯥ ꯌꯥꯕ
ꯎꯝ
ꯍꯧꯖꯤꯛꯅ ꯑꯃꯨꯛ ꯄꯨꯔꯥ ꯑꯗꯨ ꯂꯩꯌꯦꯒ ꯑꯗꯥ ꯂꯩꯌꯦꯒ ꯂꯥ ꯂꯩꯌꯦꯒ ꯑꯗꯨ ꯇꯧꯔꯦ ꯍꯥꯏꯅ
ꯑꯗꯨꯝ ꯀꯩꯅꯣ ꯇꯧꯕ ꯋꯥꯅꯤꯗ ꯍꯥꯏꯗꯤ ꯃꯣꯏꯅꯕꯨꯗꯤ ꯑꯗꯨꯃꯥꯏꯅꯕꯨꯗꯤ ꯍꯥꯏꯕꯀꯣ ꯑꯗꯨ
ꯎꯝ
ꯑꯩꯈꯣꯏ ꯑꯩꯈꯣꯏꯔꯣꯝꯒꯤꯅ ꯑꯃꯨꯛ ꯁꯣꯝꯗꯩ ꯈꯔ ꯂꯥꯞꯄꯦꯕ ꯑꯥ ꯃꯦꯟ ꯀꯩꯅꯣ ꯀꯩꯅꯣ ꯗꯩꯀꯣ ꯃꯐꯝꯖꯦ ꯑꯩꯈꯣꯏꯅ ꯈꯔ ꯂꯥꯞꯄꯅꯤꯅ ꯑꯥ ꯀꯩ ꯍꯥꯏꯅꯤ ꯑꯩꯈꯣꯏꯔꯣꯝꯗꯗꯤ ꯑꯗꯨꯝ ꯇꯧꯋꯦ ꯍꯥꯏꯗꯤ ꯅꯨꯃꯤꯠ ꯃꯉꯥꯅꯤꯗꯣ ꯂꯣꯏꯔꯒ ꯑꯥ ꯑꯗꯨꯝ ꯑꯩꯈꯣꯏ ꯑꯩꯈꯣꯏ ꯃꯅꯤꯄꯨꯔ ꯃꯅꯨꯡꯗꯕꯨꯗꯤ ꯅꯠꯇꯕꯀꯣ
ꯎꯝ
ꯑ ꯀꯩꯅꯣ ꯅꯥꯀꯟꯗ ꯑꯗꯨꯝ ꯇꯧꯋꯦ ꯑꯗꯨꯒ ꯊꯥꯕꯟꯒ ꯃꯣꯏꯔꯣꯝꯒꯤ ꯁꯣꯝꯒꯤ ꯑ ꯆꯠꯅꯕꯤ ꯂꯩꯌꯦ ꯊꯥꯕꯟ ꯑꯩꯈꯣꯏꯒ ꯊꯪꯅꯔꯤꯕ ꯈꯨꯟꯗꯨꯒꯤꯀꯣ
ꯎꯝ
ꯍꯥꯏꯗꯤ ꯃꯣꯏꯒꯤ ꯀꯩꯕꯥ ꯊꯥꯕꯟꯗꯩꯗꯨꯗꯤ ꯅꯨꯄꯤꯖꯤꯡꯖꯤ ꯑꯧ ꯊꯥꯕꯟꯖꯦ ꯁꯥꯏꯅꯒꯥ ꯇꯧꯋꯦ ꯅꯨꯄꯤ ꯉꯥꯛꯇꯒꯤ ꯃꯇꯝ ꯑꯃ ꯅꯨꯄꯤ ꯉꯥꯛꯇ ꯍꯥꯟꯅ ꯆꯣꯡꯉꯅꯦꯕꯀꯣ
ꯎꯝ
ꯑꯗꯒꯤ ꯅꯨꯄꯤ ꯉꯥꯛꯇ ꯆꯣꯡ ꯂꯣꯏꯔꯅꯤꯗꯅ ꯑꯗꯒꯤꯗꯤ ꯃꯧ ꯈꯛꯇꯥ ꯑꯃꯨꯛ ꯍꯥꯟ ꯆꯣꯡꯉꯅꯦꯕ ꯃꯔꯛꯇꯨ ꯅꯨꯄꯥ ꯑꯝ ꯄꯥꯏꯕ ꯌꯥꯔꯣꯏ ꯃꯧ ꯉꯥꯛꯇ ꯆꯣꯡꯉꯅꯤꯅ ꯃꯧ ꯉꯥꯛꯇ ꯆꯣꯡ ꯂꯣꯏꯔꯒ ꯑꯃꯨꯛ ꯑꯗꯩꯗꯤ ꯅꯨꯄꯤ ꯊꯤꯔꯨꯕ ꯅꯨꯄꯥ ꯉꯥꯛꯇ ꯑꯃꯨꯛ ꯄꯨꯂꯞ ꯆꯣꯡꯃꯤꯟꯅꯅꯤ ꯃꯣꯏꯒꯤꯁꯦ
ꯎꯝ
ꯑꯗꯩꯗꯤ ꯑꯗꯨ ꯂꯣꯏ ꯂꯣꯏꯔꯅꯤ ꯑꯗꯨ ꯂꯣꯏꯔꯒ ꯑꯃꯨꯛ ꯂꯩꯁꯥꯕꯤ ꯉꯥꯛꯇ ꯊꯥꯗꯣꯔꯛꯑꯅꯤ ꯂꯩꯁꯥꯕꯤ ꯉꯥꯛꯇ ꯆꯣꯡꯉꯅꯦꯕ ꯑꯗꯩꯗꯤ ꯑ ꯀꯩꯅꯣ ꯕꯣꯂꯨꯟꯇꯤꯌꯥꯔ ꯂꯥꯎꯊꯣꯔꯛꯑꯅꯤꯕ ꯑ ꯅꯨꯄꯥ ꯄꯥꯏꯕ ꯌꯥꯔꯦ ꯑꯗꯩꯗꯤ ꯑꯗꯨꯝ ꯆꯪꯉꯥ ꯄꯥꯏ ꯊꯥꯕꯟ ꯃꯐꯝꯖꯤꯗ ꯈꯟꯅꯕ ꯃꯤ ꯃꯌꯥꯝꯖꯤꯅ ꯄꯥꯏꯕ
ꯑꯁ ꯍꯟꯗꯛ ꯃꯇꯥꯡꯗꯒꯤ ꯐꯩꯖꯣꯝ ꯁꯦꯠꯂꯒ ꯑꯩꯈꯣꯏ ꯈꯨꯗꯩ ꯁꯦꯠꯂꯒ ꯆꯣꯡꯕꯒꯤ ꯃꯇꯥꯡ ꯊꯥꯕꯟ ꯊꯤꯕꯁꯤ
ꯎꯝ
ꯑꯃꯨꯛꯇꯣꯏꯕ ꯑꯩꯈꯣꯏ ꯀꯥꯡꯒꯨꯖꯤ ꯐꯩꯖꯣꯝꯖꯨ ꯑꯝꯇꯥ ꯌꯥꯎꯅꯔꯛꯇꯕ ꯈꯨꯗꯩꯁꯨ ꯑꯝꯇꯥ ꯌꯥꯎꯅꯔꯛꯇꯕ
ꯑꯣ ꯐꯩꯖꯣꯝ ꯁꯦꯠꯇ꯭ꯔꯗꯤ ꯇꯣꯡꯉꯥꯟꯗ꯭ꯔꯤꯔꯣ ꯍꯥꯏꯖꯦ
ꯑ ꯍꯥꯏꯗꯤ ꯍꯧꯖꯤꯛꯀꯥꯟꯒꯤ ꯑꯃ ꯀꯩꯅꯣꯒꯤ ꯅꯧꯅ ꯑꯃ ꯇꯧꯔꯤꯗꯅ
ꯑꯥ
ꯑꯃ ꯀꯩꯅꯣꯒꯤ ꯑ ꯑꯧꯒ꯭ꯔꯤ ꯆꯣꯡꯕ ꯀꯥꯏꯅ
ꯑꯧ ꯍꯣ ꯍꯣꯏ ꯈꯪꯉꯦ ꯈꯪꯉꯦ
ꯑꯗꯨꯒꯤ ꯃꯑꯣꯡꯗ ꯍꯥꯏꯗꯤ ꯗꯥꯏꯔꯦꯛꯃꯛ ꯅꯠꯇ꯭ꯔꯖꯨ ꯈꯨꯗꯩ ꯑꯃ ꯁꯦꯠꯂꯒ ꯅꯠꯇ꯭ꯔ ꯐꯩꯖꯣꯝ ꯁꯦꯠꯂꯒ ꯆꯣꯡꯕꯤꯌꯣꯅ
ꯑꯥ
ꯌꯥꯎꯔꯛꯕꯒꯤ ꯊꯥꯕꯟ ꯆꯣꯡꯕ ꯃꯐꯝꯗꯨꯗꯒꯤ ꯍꯥꯏꯗꯤ ꯈꯔ ꯊꯥꯕꯟ ꯇꯣꯏꯅ ꯆꯣꯡꯉꯥ ꯋꯥꯕ ꯃꯤ ꯊꯤ ꯊꯤꯔꯥ ꯍꯪꯉ ꯍꯪꯉꯒ ꯃꯝꯃꯝ ꯁꯤꯟꯅ ꯁꯤꯟꯅꯔꯒ ꯑꯁ ꯏꯇꯥꯎ ꯉꯥꯏꯍꯥꯛꯇꯪ ꯁꯤ ꯉꯍꯥꯛꯇꯪ ꯋꯥꯏꯒꯦꯅꯦ ꯀꯨꯏꯔꯣꯏꯅꯦ ꯍꯥꯏꯔꯒ ꯑꯩꯈꯣꯏ ꯃꯤ ꯂꯩꯕꯅꯤ ꯁꯤꯗ ꯉꯥꯏꯍꯥꯛ ꯂꯩꯃꯤꯟꯅꯔꯝꯃꯣ ꯇꯧꯔꯥ ꯆꯣꯡꯉꯨꯕꯒꯨꯝꯕ ꯌꯥꯝ ꯇꯧꯔꯣ ꯍꯥꯏꯅ ꯌꯥꯝ ꯍꯥꯏꯗꯤ ꯍꯟꯗꯛꯇꯤ ꯅꯠꯇꯦ ꯃꯃꯥꯡꯒꯤ ꯍꯥꯏꯗꯤ ꯌꯧꯔꯝꯗꯥꯏꯒꯤꯗꯣ ꯑꯗꯨꯋꯥꯢꯗ ꯇꯧꯈꯤꯕꯅꯦ ꯑꯗꯨꯋꯥꯢꯗꯤ ꯒꯥꯔꯤꯒꯤ ꯀꯣꯏꯊꯤ ꯊꯤ ꯊꯧꯔꯦ ꯑꯗꯟ ꯊꯥꯎꯁꯨ ꯑꯃꯨꯛ ꯂꯣꯏꯊꯣꯛꯒꯤ ꯊꯥꯎ ꯑꯃ ꯍꯥꯟꯂꯦ ꯐꯪꯗꯕꯩ ꯃꯇꯥꯡꯁꯨ ꯌꯥꯎꯔꯛꯑꯦꯕ
ꯆꯠꯂꯒ ꯊꯥꯎ ꯂꯣꯏꯈ꯭ꯔꯥ ꯏꯜ ꯂꯥꯛꯄ ꯐꯤꯕꯝꯁꯤꯡꯁꯦ ꯌꯥꯝ ꯋꯥꯔꯤꯁꯦ
ꯢꯁ ꯁꯤ ꯏꯜꯂ ꯂꯥꯛꯅꯔꯤꯕꯅꯤ ꯑꯗꯨꯒ ꯗꯨꯀꯥꯟ ꯊꯤ ꯗꯨꯀꯥꯟ ꯑꯃ ꯂꯩꯔꯝꯂꯦ ꯎꯆꯤꯟ ꯅꯆꯤꯟꯅ ꯑꯗꯨꯗ ꯊꯥꯎ ꯈꯔ ꯍꯥꯜꯂꯦ ꯑꯁ ꯁꯤꯗꯤ ꯑꯃꯨꯛ ꯇꯠꯂꯗꯤ ꯗꯨꯀꯥꯟ ꯂꯩꯔꯣꯏꯅ ꯍꯟꯅꯔꯁꯤ ꯍꯥꯏꯅ ꯊꯧꯑꯣꯏ ꯑꯣꯏꯅ ꯍꯟꯅꯕ ꯌꯥꯎꯅꯔꯛꯏꯅꯦ
ꯊꯥꯎꯁꯤꯅ ꯑꯃ ꯀꯃꯥꯏꯅ ꯇꯧꯕꯅꯣ ꯈꯪꯗꯦ ꯇꯥꯡꯕꯅ ꯂꯣꯏꯔꯦ
ꯇꯥꯡꯉꯤ ꯇꯥꯡꯉꯤ ꯊꯥꯎꯁꯦ ꯍꯧꯖꯤꯛ ꯀꯔꯤ ꯂꯩꯕꯅꯣ ꯈꯪꯗꯦ ꯆꯞ ꯆꯥꯕꯤꯁꯦ
ꯏꯂꯦꯛꯇ꯭ꯔꯤꯛ ꯒꯥꯔꯤ ꯂꯧꯕꯅ ꯐꯔꯖꯠꯅꯤꯗ ꯑꯃꯔꯣꯝ ꯍꯥꯏꯔꯗꯤ ꯅꯠꯇ꯭ꯔꯥ
ꯑꯗꯨꯅꯕꯨ ꯐꯔꯦ ꯍꯥꯏꯗꯤ ꯃꯩꯒꯤꯅꯤꯅ ꯃꯩꯒꯤ ꯄꯣꯠꯇꯨ ꯈꯛꯇ ꯃꯩ ꯆꯠꯄꯤꯔ ꯂꯣꯏꯔꯦ ꯑꯗꯨꯕꯨ ꯃꯥꯒꯤ ꯃꯥꯏ ꯅꯨꯡꯉꯥꯏꯇꯕ ꯑꯃꯅ ꯕꯦꯇ꯭ꯔꯤ ꯍꯦꯛꯇ ꯀꯩꯅꯣ ꯇꯥꯡꯕꯁꯦ ꯃꯃꯜ ꯇꯥꯡꯕꯁꯦ
ꯑꯥ
ꯑꯩ ꯒꯥꯔꯤ ꯑꯃ ꯂꯩꯕ ꯌꯥꯕꯒꯤ ꯄꯦꯇ꯭ꯔꯣꯜꯒꯤ ꯁꯥꯏꯀꯜ ꯍꯦꯟꯇ ꯑꯣꯏꯁꯨ ꯂꯩꯕ ꯌꯥꯕꯒꯤ ꯃꯑꯣꯡꯗꯣ ꯂꯩ ꯂꯩ ꯃꯥꯜꯂꯦꯕ
ꯑꯗꯣ ꯃꯣꯏ ꯀꯩꯅꯣ ꯃꯇꯝ ꯁꯥꯡꯅꯗꯤ ꯀꯩꯅꯣ ꯄꯤꯕ ꯖꯠꯅꯤꯗ ꯍꯥꯏꯗꯤ ꯌꯥꯔꯣꯏ ꯍꯥꯏꯕꯒꯤ ꯑꯗꯨꯝ ꯌꯥꯅꯤ ꯍꯥꯏꯕꯒꯤ ꯑꯃꯗꯤ ꯄꯤ ꯃꯥꯜꯂꯦ
ꯎꯝ ꯋꯥꯔꯦꯟꯇꯤ ꯄꯤꯌꯦ ꯑꯗꯨꯒꯤ ꯃꯅꯨꯡꯗꯣ ꯐꯥꯎꯕꯗ ꯃꯣꯏ ꯑꯗꯨꯝ ꯆꯠꯂꯒꯗꯤ ꯃꯣꯏ ꯑꯗꯨꯝ ꯁꯦꯝꯕꯤꯒꯦ ꯁꯦꯝꯄꯤꯒꯦꯅ ꯑꯗꯨꯒꯨꯝꯕꯗꯤ ꯑꯗꯨꯝ ꯅꯨꯡꯉꯥꯏꯌꯦ ꯑꯗꯣ
ꯃꯣꯏꯅ ꯑꯗꯨꯝ ꯀꯩꯅꯣ ꯇꯧꯋꯦꯕ
ꯎꯝ
ꯑꯗꯒꯤ ꯀꯩ ꯍꯥꯏꯅꯤ ꯃꯣꯏꯒꯤ ꯑꯣ ꯍꯧꯖꯤꯛꯇꯤ ꯕꯦꯇ꯭ꯔꯤ ꯑꯣꯇꯣꯁꯤꯡꯁꯤꯅꯀꯣ ꯀꯩꯅꯣꯒꯤ ꯍꯥꯟꯅꯒꯤ ꯗꯤꯖꯜ ꯑꯣꯇꯣꯉꯩꯁꯤ ꯀꯩ ꯀꯩ ꯁꯦ ꯃꯣꯏꯅ ꯍꯥꯠꯈ꯭ꯔꯦꯅ
ꯍꯥꯠꯈ꯭ꯔꯦ ꯍꯥꯠꯈ꯭ꯔꯦ ꯍꯥꯏꯗꯤ ꯀꯩꯅꯣ ꯗꯤꯖꯟꯁꯦ ꯃꯈꯣꯟ ꯌꯥꯝ ꯊꯣꯛꯄꯅꯤꯅ ꯑꯁꯦꯠꯕꯩꯗꯤ ꯗꯤꯖꯟꯗꯨ ꯁꯤꯜꯂꯣꯏꯅꯗꯤ ꯍꯥꯏꯔꯕꯅꯤ ꯑꯗꯨ ꯁꯤꯟꯒꯦ ꯍꯥꯏꯔꯁꯨ ꯀꯅꯥꯅꯥ ꯑꯃꯨꯛ ꯂꯩꯕꯤꯅꯤ ꯗꯤꯖꯟꯗꯣ
ꯃꯥꯅꯦ
ꯍꯥꯏꯗꯤ ꯑꯗꯨ ꯇꯕꯨ ꯁꯤꯜꯂꯣꯅ ꯌꯣꯟꯊꯣꯛꯅꯔꯛꯏꯅꯦ ꯑꯃꯨꯛ ꯀꯅꯥꯅ ꯑꯃꯨꯛ ꯂꯩꯕꯤꯔꯣꯢ ꯑꯗꯨꯅ ꯗꯤꯖꯥꯏꯟ ꯄꯥꯏꯕ ꯀꯥꯡꯒꯨꯁꯤꯡꯁꯤ ꯑꯗꯨꯝ ꯃꯊꯥ ꯁꯥꯕ ꯇꯧꯔꯤꯁꯦ
ꯍꯣꯏꯅꯦ ꯃꯣꯏꯅ ꯁꯣꯝꯗ ꯀꯩꯅꯣꯗꯣ ꯁꯦꯟꯖꯔ ꯑꯃꯅꯤ ꯐꯪꯅꯕ ꯍꯥꯏꯅ ꯉꯥꯏꯔ ꯂꯩꯅꯤ ꯑꯃꯗꯨꯅ ꯑꯃꯈꯛ ꯐꯪꯉꯒ ꯑꯗꯨꯝ ꯊ ꯊꯧꯒꯠꯂ ꯆꯠꯈꯤꯅꯤ
ꯎꯝ
ꯑꯗꯨꯅ ꯈꯦꯟꯅꯔꯛꯑꯦꯕ
ꯃꯥꯅꯦ ꯑꯗꯨꯒ ꯒꯥꯔꯤ ꯀꯝꯄꯦꯅꯤꯒꯤ ꯀꯥꯡꯕꯨꯁꯤꯡꯗꯨꯅ ꯅꯣꯏꯗꯣ ꯑꯦꯛꯆꯦꯟꯁ ꯇꯧꯕ ꯌꯥꯅꯤ ꯍꯥꯏꯕꯤꯔꯛꯑꯗꯤ ꯈꯔ ꯐꯕ
ꯑꯦ ꯆꯦꯟꯖ ꯇꯧꯕ ꯌꯥꯅꯤ ꯅꯣꯏꯒꯤꯗꯣ ꯍꯥꯏ ꯄꯩꯁꯥꯒ ꯋꯥꯔꯒꯅ ꯅꯣꯏꯅ ꯄꯩꯁꯥꯗꯨ ꯈꯔ ꯍꯥꯞꯕꯛꯂꯣ ꯒꯥꯔꯤꯗꯨꯒ ꯑꯗꯨꯝ ꯇꯧ ꯇꯧ ꯄꯩꯁꯥ ꯈꯔ ꯍꯥꯞꯄꯑꯒ ꯂꯧ ꯌꯥꯅꯤꯒ ꯍꯥꯏꯕꯤꯔꯛꯑꯗꯤ
ꯑꯥ ꯑꯦꯛꯆꯦꯟꯁ ꯍꯥꯏꯔꯒ ꯀꯩꯅꯣꯝ ꯅꯤꯡꯖꯤꯡꯉꯦ ꯑꯩꯈꯣꯏ ꯍꯧꯖꯤꯛ ꯀꯩꯅꯣ ꯑꯃ ꯀꯟꯅ ꯂꯩꯔꯤꯗꯅ
ꯎꯝ
ꯑꯥ ꯐꯣꯟ ꯑꯃ ꯑꯃ ꯂꯩꯕꯗꯣ
ꯑꯣ ꯀꯩꯅꯣꯒꯤꯗꯣ ꯄꯩꯁꯥꯒꯤꯗꯣ
ꯊꯥꯏꯅꯒꯤ ꯑꯝ ꯇꯧꯕꯗꯣ
ꯑꯗꯨ
ꯈꯪꯗꯦꯅꯦ ꯑꯩ ꯃꯤꯅꯗꯤ ꯑꯗꯨꯝ ꯍꯥꯏꯅꯕꯗꯗꯤ ꯑꯁꯦꯡꯕꯅꯤ ꯍꯥꯏꯔꯤ